ꯑ
ꯇꯥꯕꯤꯔꯤꯕ꯭ꯔꯣ
ꯍꫭꯏ
ꯇꯥꯕꯤꯔꯤꯕ꯭ꯔꯣ ꯁꯣꯝꯁꯦ
ꯇꯥꯏꯌꯦ
ꯑꯩ ꯆꯦꯟꯅꯥꯏꯗꯒꯤ ꯀꯣꯜ ꯇꯧꯔꯛꯄꯅꯦ
ꯑꯣ ꯀ ꯂꯥꯏꯕ꯭ꯔꯀꯣ
ꯔꯣꯡ ꯅꯝꯕꯔ ꯑꯣꯏꯕ꯭ꯔꯥ
ꯀꯃ ꯋꯥꯅꯠꯇꯦ
ꯑꯩꯣꯏꯠꯇꯣ ꯍꯧꯖꯤꯛ ꯇꯣꯝꯅ ꯃꯈꯒꯖꯤꯅꯦꯖꯗ ꯄꯨꯡ ꯑꯃ ꯑꯃ ꯇꯨꯝꯕ꯭ꯔꯥ ꯑꯃ ꯈꯪꯗꯕ꯭ꯔꯥ ꯈꯪꯗꯦ
ꯑꯩꯗꯤ ꯅꯨꯡꯊꯤꯟꯗ ꯇꯨꯝꯗꯦ ꯑꯩ ꯍꯧꯖꯤꯛ ꯇꯨꯝꯃꯗꯤꯀꯣ ꯍꯣꯔꯦꯟ ꯇꯨꯝꯔꯔꯣꯏ ꯑꯃꯨꯛ
ꯎꯝ
ꯐꯖꯅ ꯇꯨꯝꯗꯅꯕꯒꯤ ꯇꯨꯝꯔꯁꯨ ꯀꯥꯏꯅꯦꯦ ꯍꯥꯏꯅ ꯇꯨꯝꯕꯅꯤꯗ
ꯌꯥꯝ ꯀꯪꯕꯅꯤꯅ ꯇꯨꯝꯃꯨ ꯇꯨꯝꯃꯨ ꯑꯦꯛꯁꯔꯁꯥꯏꯁꯁꯨ ꯇꯣꯏꯅ ꯆꯠꯄꯅꯤꯅ ꯀꯗꯔꯤ
ꯆꯥꯇꯦ ꯆꯥꯛ ꯆꯥ ꯇ ꯑ
ꯌꯥꯝ ꯆꯥꯅꯤꯡꯉꯦ ꯍꯥꯏꯅꯅ
ꯑꯅꯦ
ꯆꯠꯁꯦ ꯆꯠꯁꯦ ꯍꯥꯏ ꯍꯥꯏꯌꯦ ꯃꯥꯟꯕꯤꯁꯤꯡꯕꯨ
ꯑ ꯑꯗꯨ ꯅꯠꯇꯦ ꯑꯩ ꯅꯍꯥꯟꯁꯨ ꯅꯪ ꯅꯪꯉꯣꯟꯗ ꯑꯗꯨꯝ ꯑꯩꯗꯤ ꯆꯦꯟꯕ ꯃꯤ ꯂꯩꯔꯗꯤ ꯑꯗꯨꯝꯗꯤ ꯆꯦꯟꯅꯤꯡꯉꯦ ꯍꯥꯏꯕ ꯅꯠꯇ꯭ꯔꯣꯅ ꯑꯩꯪꯉꯣꯟꯗ
ꯍꯥꯏꯌꯦ ꯍꯥꯏꯌꯦ
ꯃꯣꯏ ꯂꯥꯛꯇ꯭ꯔꯤ ꯀꯥꯟꯗ ꯅꯪꯁꯨ ꯑꯗꯨꯃꯥꯏꯅ ꯍꯥꯏ ꯌꯥꯗ꯭ꯔꯣ
ꯑꯩꯗꯤ ꯈꯪꯗꯦ ꯑꯩꯅ ꯆꯠꯁꯦ ꯍꯥꯏꯔꯒ ꯃꯥꯗꯤ ꯆꯠꯅꯤꯡꯗꯦ ꯆꯠꯅꯤꯡꯗꯦ ꯍꯥꯏ ꯍꯥꯏꯕꯅꯦ
ꯑꯩ ꯌꯥꯝ ꯆꯠꯅꯤꯡꯕꯗ ꯇꯥꯈ꯭ꯔꯦꯅꯦ ꯅꯣꯏꯒꯤꯁꯦ
ꯑꯗꯨꯒ ꯍꯟꯗꯛꯅꯤ ꯌꯥꯝ ꯅꯣꯡꯉꯥꯟꯈ꯭ꯔꯦ ꯍꯥꯏꯕ ꯆꯨꯝꯃꯦ
ꯆꯠꯅꯤꯡꯗ꯭ꯔꯦ ꯆꯠꯄ ꯇꯣꯛꯈ꯭ꯔꯒꯦ ꯑꯩ ꯃꯤ ꯌꯥꯝ ꯍꯥꯏꯅꯤꯡꯕ ꯌꯥꯎꯈ꯭ꯔꯦ ꯑꯗꯨꯒꯤ
ꯍꯥꯏꯅꯤꯡꯕ ꯍꯥꯏꯁꯤꯅꯨ ꯀꯩꯗꯧꯔꯒꯦ ꯅꯪꯕꯨ ꯅꯨꯡꯁꯤꯕꯒꯤ ꯍꯥꯏꯕꯤꯕ ꯑꯣꯏꯔꯝꯅꯤ
ꯕꯨꯗꯤ ꯍꯣ ꯆꯃꯦ
ꯈꯣꯏ ꯍꯧꯖꯤꯛ ꯑꯩꯈꯣꯏ ꯂꯩꯀꯥꯏꯗꯀꯣ ꯃꯩꯇꯩꯁꯤꯡꯒꯤ ꯀꯔꯤ ꯐꯦꯁꯇꯤꯚꯦꯜ ꯂꯩꯕ꯭ꯔꯥ ꯈꯪꯗꯦ ꯋꯥꯔꯤ ꯁꯥꯔꯒ ꯃꯥꯏ ꯇ ꯂꯥꯁ ꯄꯤꯛ ꯀꯥꯔ ꯊꯥꯔꯣꯒꯇꯣꯃꯁꯨ ꯌꯥꯗꯦ
ꯅꯨꯡꯉꯥꯏꯔ ꯅꯨꯡꯉꯥꯏꯔꯝꯅꯤꯅ ꯑꯗꯨꯗꯤ
ꯂꯥꯡ ꯃ
ꯃꯣꯏ ꯋꯥꯔꯤꯗ ꯇꯥꯔꯒ ꯇꯨꯝꯕ ꯌꯥꯏꯅ
ꯍꯣꯏ ꯑꯩ ꯑꯣꯟꯈ꯭ꯔꯅꯤ
ꯃꯣꯏꯒꯤ ꯋꯥꯔꯤꯗ ꯐꯖꯅ ꯇꯥꯎꯑꯣ ꯑꯗꯨꯒ ꯇꯨꯝꯃꯣ
ꯑꯗꯨꯒ ꯁꯅꯥꯃꯍꯤ ꯅꯤꯡꯈ꯭ꯔꯒꯦ
ꯐ ꯀꯨ ꯆꯦ
ꯍꯌꯦꯡꯒꯗꯥꯏ ꯆꯠꯀꯗ꯭ꯔꯥ
ꯍꯉꯂ ꯁꯤꯗꯥ ꯌꯥꯅꯤ ꯂꯩ ꯑ ꯃ ꯌꯥ ꯍꯣ ꯅꯦ
ꯀꯅꯤꯡ ꯔꯕꯣ
ꯆꯠ ꯆꯠꯀꯦ ꯍꯥꯏꯅꯗꯤ ꯇꯥꯎꯗꯤ ꯇꯥꯎꯕꯅꯦꯕ
ꯆꯠꯇꯤ ꯆꯠꯇꯦꯅꯗꯤ ꯇꯧꯗꯤ ꯇꯥꯎꯧꯕꯅꯦꯕ
ꯑꯩꯗꯤ ꯆꯛꯀꯅꯤ ꯀꯣꯏꯔꯔꯣꯏ ꯍꯥꯏꯅꯤꯡꯕ ꯋꯥ ꯑꯣ ꯑꯃ ꯑꯩ ꯈꯣꯟ ꯆꯠꯂꯗꯤ ꯅꯣꯏꯕꯨ ꯈꯪꯉꯔꯣꯏ
ꯎꯝ ꯀꯥꯏꯗꯦꯗ
ꯀꯅꯥꯅꯣ ꯇꯧꯔꯛꯀꯅꯤ
ꯀꯥꯏꯗꯦ ꯍꯣꯏꯗꯦ ꯅꯣꯏꯁꯤ ꯇꯧꯔꯣ
ꯈꯨꯁꯤꯅꯤ ꯈꯨꯁꯤ
ꯎꯝ ꯉꯥꯕꯨ ꯆꯥꯕ ꯐꯪꯉꯗꯤ ꯂꯣꯏꯔꯦ
ꯍꯥꯎꯁꯨ ꯍꯥꯎ ꯑꯕꯗ ꯣꯅꯥꯪ ꯅ ꯑꯗꯨꯣ ꯍꯥꯏꯗ ꯀ ꯂꯩꯒꯔꯥ ꯌꯦꯟ ꯅꯍꯥꯟꯋꯥꯏ ꯍꯥꯏꯗꯤ
ꯌꯥꯝ ꯆꯥꯅꯤꯡꯈ꯭ꯔꯦ ꯌꯦꯟꯒ ꯑꯗꯨꯗꯤ ꯎ ꯆꯦꯟꯖ ꯇꯧꯁꯤꯦꯔ
ꯍꯣꯏ ꯆꯦ ꯆꯥꯁꯦ
ꯑ ꯃꯆꯥ ꯃꯆꯥ ꯇꯥꯎꯕꯗꯣ ꯃꯆꯥ ꯃꯆꯥ ꯇꯥꯎꯔꯒ
ꯈꯪꯉꯤꯅꯦ
ꯅꯍꯥꯟ ꯑꯩꯉꯣꯟꯗ ꯈꯔ ꯄꯤꯕ ꯅꯨꯃꯤꯠꯇꯣ ꯑꯗꯣ ꯁꯤꯗ ꯅꯣꯏ ꯑꯅꯤ ꯂꯥꯛꯔꯒ ꯑꯃꯨꯛ ꯄꯨꯔꯛꯑꯏꯅ ꯈꯔ ꯅꯣꯏ ꯑꯅꯤ ꯁꯤꯡꯖꯨ ꯆꯥꯔꯒ ꯆꯥꯕ ꯉꯝꯗꯕꯒꯤ ꯑꯃꯨꯛ ꯄꯨꯔꯛꯄꯅꯦꯅ ꯑꯩꯈꯣꯏ ꯆꯥꯕꯗꯣ ꯍꯧꯖꯤꯛꯃꯛ ꯆꯥꯅꯤꯡꯉꯦ ꯑꯩ
ꯑꯦꯗꯣꯡꯉꯥꯏ
ꯑꯁ ꯅꯣꯏ ꯍꯁꯇꯦꯜꯗ ꯂꯩꯕ ꯃꯇꯝꯗꯅꯤꯗ
ꯑꯗꯣ ꯂꯩꯑꯅ ꯏꯁꯄꯣꯠ ꯂꯣꯏꯔꯒ ꯂꯥꯛꯄꯗꯒꯨꯝꯕ
ꯀꯥꯎ ꯈ꯭ꯔꯦꯗ ꯍꯥꯏꯁꯨ ꯍꯣꯏꯗꯣ ꯌꯥꯝ ꯇꯣꯏꯅ ꯇꯤꯟꯅꯕꯅꯤꯅ ꯅꯤꯡꯁꯤꯡꯕ ꯉꯝꯗ꯭ꯔꯥ ꯀꯔꯤ ꯃꯔꯇꯝꯗ꯭ꯔꯥ ꯍꯥꯏꯔꯣ
ꯏꯕꯥꯅꯤꯅ ꯍꯦꯛ ꯌꯥꯎꯕꯨ ꯌꯥꯎꯔꯕ ꯍꯥꯎꯒꯅꯤ ꯁꯦꯝꯕꯗ ꯁꯤꯡꯖꯨ ꯑꯣꯏꯔꯁꯨ ꯏꯟꯁꯥꯡ ꯑꯣꯏꯔꯁꯨ ꯊꯣꯡꯕꯤ ꯍꯥꯏꯅꯦ ꯑꯩꯈꯣꯏ ꯅꯣꯡꯃ ꯏꯟꯁꯥꯡ ꯆꯥꯃꯤꯟꯅꯁꯤꯀꯣ ꯆꯥꯃꯤꯟꯅꯁꯤ ꯀꯣ ꯍꯥꯏꯕꯗꯨꯁꯨ ꯁꯨꯛꯆꯥ ꯆꯥꯗꯔꯤ ꯋꯥ ꯈꯛ ꯑꯗꯨꯝ ꯉꯥꯡꯔ ꯂꯩꯔꯦ
ꯍꯣꯏ ꯂꯥꯁ ꯏꯌꯥꯔꯅ ꯑꯗꯨꯝ ꯉꯥꯡꯕꯅꯦ ꯑꯗꯨꯒꯤ ꯋꯥꯔꯤꯂꯤꯗꯨꯁꯨ
ꯍꯣꯏ
ꯉꯥꯏꯔꯦꯔ ꯑꯁꯤꯁꯨ ꯑꯗꯨꯝ
ꯅꯨꯡ ꯑ ꯁꯦꯝꯕꯁꯦ ꯅꯨꯡꯉꯥꯌꯦꯀꯣ
ꯑ ꯑꯈꯣꯏꯅ ꯑꯁ ꯑꯈꯣꯏꯗꯤ ꯅꯨꯄꯤꯁꯤꯡꯗꯤ ꯑꯗꯨꯃꯥꯏꯟ ꯇꯥꯎꯗ ꯇꯧꯋꯦꯗ ꯇꯧꯁꯦ ꯍꯥꯏꯁꯨ ꯑꯗꯨꯝ
ꯍꯣꯏ
ꯑꯩꯗꯤꯀꯣ
ꯑꯥ
ꯂꯥꯞꯅ ꯂꯩꯈ꯭ꯔꯗꯤ ꯎꯄꯥꯏ ꯂꯩꯔꯦ
ꯑꯗꯨꯅꯦ ꯌꯥꯝꯁꯨ ꯂꯥꯞꯈ꯭ꯔꯅꯤꯗ ꯅꯪ ꯍꯧꯖꯤꯛ ꯂꯩꯒꯦ ꯍꯥꯏꯕ ꯃꯇꯝꯗꯨꯗꯤ ꯃꯐꯥꯝꯗꯨꯗꯤ
ꯂꯥꯞꯄꯦ ꯑꯗꯨ ꯑꯩꯒꯤ ꯃꯔꯨꯞ ꯑꯃ ꯈꯪꯕ꯭ꯔꯥ ꯑꯩ ꯍꯦꯛ ꯍꯦꯛ ꯍꯥꯏ ꯍꯥꯏꯕꯗꯣ ꯍꯥꯏ ꯁ꯭ꯀꯨꯜꯗꯒꯤ ꯀꯥꯔꯛꯄꯅꯤ ꯍꯥꯏꯅ ꯑꯗꯣ ꯅꯪ ꯀꯩꯗꯧꯉꯥꯏ ꯌꯨꯝ ꯍꯣꯡꯗꯣꯏꯅꯣ ꯌꯨꯝ ꯍꯣꯡꯉꯗꯤ ꯏꯟꯁꯥꯡ ꯍꯥꯎꯑꯣ ꯊꯣꯡꯕꯤꯌꯣ ꯍꯥꯏꯌꯦ
ꯎꯝ ꯂꯗꯤ ꯀꯅꯥꯔꯣ ꯍꯥꯏꯌꯣ
ꯎꯝ ꯑꯩꯅ ꯄꯩꯁꯥ ꯁꯨꯛꯂꯩ ꯂꯩꯇꯦ ꯍꯥꯏꯕ
ꯅꯪꯅ ꯍꯣꯡꯒꯦ ꯍꯥꯏꯕꯩꯒꯤꯔ
ꯍꯣꯏ ꯍꯥꯡꯉꯒ ꯑꯗꯨꯝ ꯂꯩꯕꯅꯦ ꯃꯥꯗꯣ
ꯎꯝ
ꯀꯗꯥꯏꯗꯔ ꯀꯅꯥꯗꯔꯥ ꯑꯏꯅ ꯕꯤꯗꯤꯌꯥꯒ ꯅꯥꯛꯇꯤ ꯅꯥꯛꯑꯦ ꯅꯍꯥꯟ ꯑꯩꯅ ꯃꯐꯝꯗꯤ ꯍꯥꯏꯕꯤꯗꯦꯕ ꯑꯗꯨ ꯆꯥꯛ ꯀꯧꯕꯤꯌꯨ ꯍꯥꯏ ꯑꯩꯅ ꯇꯥꯗꯕ ꯁꯥꯕ ꯄꯩꯁꯥ ꯂꯩꯇꯦ ꯅꯠ ꯂꯩꯔꯁꯨ ꯀꯣ
ꯎꯝ
ꯂꯩꯇꯦ
ꯎꯜꯗꯣ ꯅ ꯅꯃꯥꯟꯅꯕꯤꯅꯤꯅ
ꯍꯣꯏ ꯃꯥꯅꯦ ꯑꯗꯨꯕꯨꯗꯤ
ꯑꯗꯨ ꯃꯥꯅ ꯑꯩꯗꯤꯀꯣ ꯑ ꯑꯩꯗꯤꯀꯣ ꯑꯉꯥꯡ ꯆꯞ ꯃꯥꯟꯅꯕꯅꯦ ꯑꯩꯅ ꯃꯥ ꯅꯣꯡꯃ ꯃꯥꯒꯤꯗ ꯂꯥꯛꯄ
ꯎꯝ
ꯆꯥꯛ ꯊꯥꯎ ꯊꯣꯡꯕꯤꯗꯦ ꯑꯩ ꯑꯩ ꯍꯣꯏ ꯑꯩꯅ ꯏꯟꯁꯥꯡ ꯂꯩ ꯂꯩꯕ ꯑꯗꯨ ꯈꯛꯇ ꯊꯣꯡꯕ ꯍꯧꯕꯅꯤ ꯑꯗꯨꯒꯨꯝꯅ ꯇꯥꯎꯕꯗꯣ ꯃꯔꯨꯞ ꯑꯃꯗ ꯐꯥꯗꯦꯅ
ꯎꯝ
ꯍꯥꯏꯗꯤ ꯍꯪꯒꯥꯝ ꯑꯣꯏꯔꯁꯨ ꯑꯍꯣꯡꯕ ꯑꯣꯏꯔꯁꯨ ꯍꯥꯎꯗꯕ ꯏꯟꯁꯥꯡ ꯑꯣꯏꯔꯁꯨꯀꯣ ꯆꯥꯃꯤꯟꯅꯁꯦ ꯍꯥꯏꯕꯗꯨꯗꯤ ꯍꯔꯥꯎ ꯍꯔꯥꯎꯅ ꯆꯥꯕ ꯌꯥꯏꯅ ꯑꯗꯨꯗꯁꯨꯅꯇ ꯎꯝ
ꯑꯗꯨꯕ ꯇ ꯈꯪꯗ꯭ꯔꯦ ꯅꯪꯒꯤ ꯅꯃꯅꯕꯤꯕꯨꯗꯤ
ꯍꯣꯏ
ꯍꯣꯏꯁꯨ ꯃꯥꯏ ꯇꯋꯦꯗ
ꯑꯗꯨꯃꯥꯏꯅ ꯇꯧꯗꯣꯏ ꯅꯪꯒꯤꯗꯨꯗꯤ ꯑꯩꯅ ꯆꯥꯅꯤꯡ ꯆꯥꯅꯤꯡꯕ ꯃꯑꯣꯡꯗ ꯆꯥꯔꯤꯗꯨꯗꯤ ꯏꯁꯤꯡ ꯌꯔꯣ
ꯑ ꯁꯤꯡꯗꯨ ꯑꯃꯨꯛ ꯆꯥꯅꯤꯡꯉꯦ ꯅꯪ ꯅꯪ ꯐꯤ ꯇꯤꯠ ꯁꯤ ꯆꯥꯅꯤꯡꯕ꯭ꯔꯥ
ꯂꯕꯤꯌꯣ ꯑꯗꯨꯗꯤ ꯆꯥꯅꯤꯡꯉꯦ ꯑꯩꯒꯤ ꯄꯩꯁꯥꯅꯗꯤ ꯆꯥꯅꯤꯡꯉꯁꯨ ꯎꯄꯥꯏ ꯂꯩꯇꯦꯅ
ꯑꯣ ꯎ
ꯑꯁ ꯐꯒꯤꯗꯤ ꯄꯩꯁꯥ ꯑꯗꯨꯕꯨ ꯉꯣꯏ ꯆꯥꯕ ꯆꯁꯤꯔꯥ
ꯍ ꯂꯤꯁꯤꯡ ꯂꯤꯁꯤꯡ ꯅꯇ
ꯆꯅꯤ ꯆꯍꯨꯝꯒꯨꯝꯕ ꯆꯍꯨꯝ ꯆꯍꯨꯝꯒꯨꯝꯕ ꯊꯣꯡꯑꯗꯤ ꯆꯥꯕ ꯌꯥꯈ꯭ꯔꯅꯤꯅ
ꯑꯣꯏ ꯀꯌꯥ
ꯑꯅꯤ ꯑꯍꯨꯝ ꯃꯔꯤ
ꯑꯩꯗꯤ ꯑꯩ ꯍꯟꯅꯖꯕ ꯃꯤ ꯌꯥꯎꯔꯗꯤ ꯆꯠꯂꯣ
ꯑꯦꯛꯖꯝ ꯄꯥ ꯀꯅꯥꯅ
ꯍꯣꯔꯦꯟ ꯇꯦꯛꯁꯇ ꯍꯥꯏꯕꯤꯒꯦꯀꯣ
ꯃ ꯅꯪ ꯃꯤ ꯌꯥꯝꯝꯐꯥꯕ ꯇꯥꯏꯁꯨꯇ ꯑꯣꯅꯨꯀꯣ
ꯑ ꯑꯩꯗꯤ ꯍꯩꯅꯕꯁꯤꯡꯒ ꯑꯆꯥꯄꯣꯠ ꯆꯥꯃꯤꯟꯅꯕ ꯉꯝꯗꯦ
ꯀꯥꯏꯗꯤ ꯈꯪꯖꯥꯗ꯭ꯔꯦ ꯈꯪꯖꯥꯗꯕꯗ
ꯑꯗꯨꯒ ꯌꯥꯝꯅ ꯂꯦꯝꯕꯁꯤꯡꯁꯨ ꯅꯈꯣꯏꯒꯨꯝꯕ ꯏꯀꯥꯏꯌꯦ ꯑꯩꯗꯤ
ꯅꯣꯏꯁꯦ ꯑꯩꯁꯨꯗꯤ ꯄꯨꯟꯅꯤꯡꯗꯕꯅꯤꯗ
ꯑꯣ ꯄꯥꯏꯂꯗ ꯃꯥꯒꯤ ꯎꯄꯥꯥꯏ ꯂꯩꯥꯏꯗ ꯒꯤꯅꯦ
ꯗꯦꯟꯇꯥꯎꯁꯨ ꯆꯠꯅꯤꯡꯉꯥꯏ ꯂꯩꯕꯅꯤꯅ ꯑꯗꯨꯝ ꯄꯨꯅꯤꯡꯗ꯭ꯔꯁꯨ ꯎꯄꯥꯏ ꯂꯩꯇꯦꯅ
ꯑꯣ ꯄꯥꯏꯔꯗꯤꯦ ꯍꯧꯖꯤꯛꯇꯤ ꯍꯧꯖꯤꯛꯇꯤ ꯂꯣꯏꯈ꯭ꯔꯕꯅꯤꯅ
ꯑꯩꯈꯣꯏꯒꯤ ꯃꯔꯤꯗꯣ ꯑꯗꯨꯝ ꯍꯦꯟꯅ ꯍꯦꯟꯅ ꯑꯗꯨꯝ ꯂꯥꯞꯈ꯭ꯔꯅꯤꯗ
ꯍꯣꯏ ꯑꯗꯨꯅ ꯐꯥꯏ ꯅꯪ ꯕꯤꯕꯣ ꯄꯥ ꯐꯉꯕ꯭ꯔꯣ
ꯃꯔꯛ ꯃ꯭ꯔꯥꯛꯗ ꯍꯣꯏ
ꯑꯕꯥꯅꯤꯁꯨ ꯂꯥꯛꯈ꯭ꯔꯦꯀꯣ
ꯍꯣꯏ ꯂꯥꯞꯈ꯭ꯔꯦ ꯃꯥ ꯅꯨꯄꯥꯁꯤꯗ ꯃꯥ ꯅꯨꯄꯥꯁꯤꯗ ꯂꯥꯛꯈ꯭ꯔꯕꯒꯤ ꯃꯥꯁꯨꯄꯥ ꯀꯣ ꯐꯔꯛꯇ꯭ꯔꯦ
ꯑꯗꯨ ꯃꯃꯥꯡꯗꯁꯨ ꯇꯧꯔꯛꯈ꯭ꯔꯦ ꯍꯥꯏꯗꯣꯏꯗꯨꯗꯤꯅ
ꯃꯥ ꯁꯤ ꯃꯊꯥꯡꯇ ꯍꯣꯏ ꯑꯗꯨꯕꯨꯗꯤ ꯑꯗꯨ ꯑꯣꯏꯔꯁꯨ ꯈꯔꯗꯤ ꯑꯗꯨꯝ ꯇꯧꯋꯦꯕ ꯑꯗꯨ
ꯑꯥ
ꯅꯍꯥꯟ ꯅꯣꯏ ꯍꯁꯦ ꯍꯂ ꯏꯕꯥꯣ ꯑꯃꯥ ꯃꯊꯟꯇ ꯍꯥꯟꯅ ꯂꯥꯏꯕ ꯃꯇꯝꯗꯗꯤ ꯁꯤ ꯆꯍꯤ ꯍꯥꯎꯕꯗꯁꯨ ꯑꯗꯨꯝ ꯇꯧꯔꯤ ꯇꯧꯔꯛꯑꯦꯗ
ꯍꯣꯏ
ꯂꯩꯥꯏꯔꯦꯛꯒꯨꯝꯕꯁꯨ ꯄꯥꯅꯤꯡꯗꯒꯔꯥ ꯈꯪꯗꯦ
ꯑꯩꯈꯣꯏ ꯑꯗꯨꯃꯥꯏꯅ ꯇꯧꯅꯤ ꯃꯤ ꯂꯩꯥꯏꯇ꯭ꯔꯗꯤ ꯐꯣꯟ ꯑꯗꯨꯝ ꯀꯣꯜ ꯇꯧꯕꯗꯝ
ꯑꯥ
ꯃꯥꯗꯤ ꯑꯗꯨꯃꯥꯏꯅ ꯇꯧꯅꯦ ꯃꯆꯦꯕꯨ ꯄꯨꯡ ꯑꯃ ꯑꯣꯃꯕꯨ ꯄꯃ ꯀꯨꯝꯕ ꯄꯨꯡ ꯑꯃ ꯑꯗꯨꯃꯥꯏꯅꯒ ꯃꯊꯟꯗ ꯂꯩꯕ ꯅꯨꯡꯉꯥꯏꯇꯦ ꯍꯥꯏ ꯑꯗꯨ ꯇꯨꯝꯃꯒ ꯐꯣꯟ ꯌꯦꯡꯉꯒ ꯍꯥꯥ
ꯍꯣꯏ ꯀꯣ ꯇꯧꯔꯗꯤ ꯄꯨꯡ ꯄꯨꯡ ꯇꯧꯋꯦꯕ
ꯍꯣꯏ ꯑꯩꯁꯨ ꯈꯪꯉꯦ
ꯎꯝ
ꯅꯣꯡ ꯅꯣꯡ ꯃꯥꯡꯕ꯭ꯔꯥ
ꯃꯝꯃꯦ ꯍꯣꯏ ꯑꯗꯨ ꯉꯁꯤ ꯌꯨꯝꯗ ꯂꯥꯛꯕ ꯌꯥꯝ ꯅꯨꯡꯉꯥꯏꯌꯦ
ꯑꯩ ꯃꯄꯥꯟꯁꯨ ꯊꯣꯛ ꯊꯣꯛꯇ꯭ꯔꯤ ꯉꯁꯥꯏ ꯀ꯭ꯂꯥꯁ ꯍꯦꯛ ꯍꯂꯛꯄ
ꯑ ꯃꯄꯥꯟ ꯊ ꯁꯨ ꯃꯄꯥꯟ ꯍꯥꯏꯗꯤ ꯑꯩꯈꯣꯏ ꯒꯦꯠꯀꯤ ꯃꯄꯥꯟꯒ ꯍꯥꯏꯕꯅꯤꯗ
ꯎꯝ ꯗꯣ